ꯑ ꯇꯥꯕꯔꯣ
ꯑ ꯍꯜꯂꯣ
ꯀꯔꯤ ꯇꯣꯕ꯭ꯔꯣ
ꯀꯔꯤꯁꯨ ꯇꯧꯗ
ꯑꯣ ꯑꯩꯗꯤꯀꯣ ꯁꯃ ꯆꯠꯀꯦ ꯍꯥꯏꯦꯅ ꯁ ꯇ ꯇꯧꯋꯦ
ꯑꯣ ꯀꯔꯤꯒꯤ ꯊꯕꯛ
ꯗꯇꯤ ꯗꯇꯤ ꯔꯦꯕꯗꯨꯈꯤꯦ ꯀ꯭ꯂꯟ ꯇꯒꯦ ꯍꯔꯒ ꯅꯪꯗꯤ ꯀꯔꯤ ꯇꯧꯔꯦ
ꯗꯤ ꯍꯧꯖꯤꯛ ꯀꯔꯤꯁꯨ ꯇꯧꯗꯦ
ꯑꯣ ꯑꯣ
ꯅꯪ ꯃꯤ ꯑꯇꯣꯞꯄ ꯍꯣꯏ
ꯑ ꯀꯔꯤꯕꯅꯪ
ꯅꯪꯒꯤ ꯌꯨꯝꯗ ꯃꯤ ꯃꯤ ꯑꯇꯣꯞꯄ ꯂꯩꯕ꯭ꯔꯣ
ꯂꯩꯌꯦ ꯑꯩꯒꯤ ꯑꯩꯒꯤ ꯏꯆꯦ ꯈꯣꯏꯁꯨ ꯂꯩ ꯑꯩ ꯗꯗꯥ ꯈꯣꯏꯁꯨ ꯂꯩ ꯑꯗꯨ ꯂꯣꯏꯅꯅ ꯊꯕꯛ ꯆꯠꯈ꯭ꯔꯦ ꯃꯈꯣꯏꯗꯤ
ꯎꯗ ꯅꯪ ꯑꯦꯂꯣꯝ
ꯍꯣꯏꯗꯤ ꯍꯣꯏ ꯐꯦ ꯇ ꯆꯠ ꯃꯤꯅꯤ ꯍꯖꯤ ꯀꯔꯤ ꯇꯧꯜ꯭ꯔꯦ
ꯑꯩ ꯍꯧꯖꯤꯛ ꯀꯔꯤꯁꯨ ꯇꯧꯗꯦ
ꯅꯪꯁꯤ ꯇꯧꯔꯔꯣꯏ
ꯃꯟꯁꯇꯦꯛ ꯂꯥꯟꯁ ꯆꯥ ꯆꯔꯒꯂꯥꯏ
ꯑꯣ ꯅꯪꯗꯤ ꯑꯗꯨꯝ ꯂꯩꯒꯦꯔꯥ ꯌꯨꯝꯗ
ꯍꯣꯏ
ꯎꯝ ꯊꯨꯝ ꯅꯨꯡꯉꯥꯏꯗꯦꯗ
ꯄꯨꯡ ꯄꯨꯡ ꯑꯅꯤꯒꯨꯝꯕꯗꯤ ꯑꯩ ꯕꯖꯥꯔꯗ ꯆꯠꯀꯅꯤ
ꯀꯔꯤ ꯇꯧꯅꯤꯡꯉꯥꯏ
ꯀꯩꯁꯤ ꯇꯗ ꯑꯗꯨ ꯑ ꯃꯁꯤꯡ ꯃꯃꯥꯡꯒꯨꯝꯕ ꯂꯣꯏꯔꯦ
ꯑꯣ ꯑꯣ ꯈꯣꯡꯂꯒ ꯆꯠꯅꯤꯡꯉꯥꯏ ꯑꯣ ꯅꯟ ꯀꯗ ꯂꯩ ꯏꯕ꯭ꯔꯣ ꯍꯧꯖꯤ ꯀꯥꯟ
ꯌꯨꯝꯕ ꯂꯌꯦ
ꯌꯨꯝꯗ ꯂꯩꯕ꯭ꯔꯥ ꯑꯣ ꯀꯩꯁꯨ ꯇꯧꯗꯦ
ꯀꯔꯤꯁꯨ ꯇꯧꯗꯦ
ꯎꯝ ꯎ ꯐꯔꯦ ꯑꯗꯨꯗꯤ
ꯍꯣꯏ ꯅꯪꯒꯤ ꯒꯥꯔꯗꯦꯟꯗ ꯀꯔꯤ ꯀꯔꯤ ꯅꯥꯟ ꯦꯌꯔ ꯇꯧꯋꯦ
ꯑ ꯀꯣꯕꯤꯒꯨꯝꯕ ꯑꯗꯨꯒ ꯀꯩꯅꯣ ꯎꯝ ꯌꯥꯝ ꯂꯩꯌꯦꯗ ꯌꯥꯝ ꯂꯩꯌꯦꯗ ꯀꯣꯕꯤꯒꯨꯝꯕ ꯕꯤꯟꯁꯀꯨꯝꯕ ꯑꯗꯨꯒꯨꯝꯕ ꯌꯥꯝ ꯂꯩ ꯌꯦ ꯍꯣꯏ ꯅꯪꯗꯤꯒꯥꯗꯟꯒꯨꯝꯝꯕ ꯇꯧ꯭ꯔꯥ
ꯑꯩ ꯇ ꯑꯣꯗꯦ
ꯍꯝ
ꯅ ꯁꯥꯏꯠꯇꯨ ꯅꯤꯗꯦ
ꯎꯝ ꯍꯣꯏ ꯌꯥꯝ ꯂꯩꯕ꯭ꯔꯥ ꯑꯗꯣ ꯑꯩꯈꯣꯏꯒꯤ ꯂꯦꯟꯗꯤ ꯌꯥꯝ ꯂꯩꯕ꯭ꯔꯥ
ꯂꯩꯔꯦꯗꯤ ꯂꯩꯌꯦ ꯑꯗꯨ ꯆꯥꯎꯗꯦ
ꯑꯣ ꯑꯗꯣ ꯏꯟꯁꯥꯡ ꯅꯥꯄꯤꯒꯨꯝꯕ ꯊꯝꯃꯣꯅ
ꯇꯔꯤ
ꯊ ꯦꯖꯤꯇꯦꯕꯜꯒꯨꯝꯕ ꯊꯋꯥꯣ ꯅꯒꯔꯤ
ꯍꯣꯏ ꯍꯣꯏ ꯑꯩꯗꯤ ꯑꯩꯒꯤ ꯌꯨꯝꯒꯤ ꯃꯄꯥꯟꯗ ꯈꯔ ꯇꯧꯋꯦ ꯑꯣ
ꯑꯣ
ꯍꯦꯜꯞꯁꯒꯨꯝꯕ
ꯎ ꯅꯟꯗꯤ ꯐ꯭ꯂꯔꯒꯨꯝꯕ ꯄꯥꯝꯕ꯭ꯔꯥ
ꯍꯣꯏ ꯐ꯭ꯂꯥꯋꯔꯗꯤ ꯑꯩ ꯄꯥꯝꯃꯦ
ꯎꯝ ꯊꯝꯕꯥꯏꯗ
ꯍꯣꯏ ꯊꯝꯃꯦ ꯂꯩꯌꯦ ꯅꯗꯤ ꯄꯥꯝꯕ꯭ꯔꯣ
ꯍꯥꯏꯗꯤ ꯈꯪꯗꯦꯗ ꯈꯣ ꯊꯝꯃꯦꯁ ꯈꯂ ꯄꯥꯝꯕꯗꯤ ꯄꯥꯝꯗꯦ ꯑꯗꯨꯕꯨ ꯈꯔ ꯊꯝꯃꯦ ꯎꯝ ꯅꯦꯟꯗꯤ ꯂꯨꯍꯣꯡꯈ꯭ꯔꯕ꯭ꯔꯣ
ꯂꯨꯍꯟꯗꯦ
ꯑꯍꯟꯔꯤ
ꯍꯣꯏ ꯂꯨꯍꯟꯔꯤ
ꯎ ꯅꯨꯄꯥꯗꯤ ꯂꯩ ꯎꯔꯗ
ꯅꯨꯄꯥ ꯂꯨꯄꯥꯁꯨ ꯂꯩꯥꯏꯇꯔꯦ
ꯎꯄꯁ ꯊꯣꯏꯆꯦ ꯍꯥ
ꯁꯤꯡꯒꯔꯅꯦ ꯍꯣꯏ ꯅꯨꯄꯥ ꯂꯥꯏꯇ꯭ꯔꯔꯤ
ꯑꯣ ꯂꯁꯟꯗꯤ ꯂꯁꯟꯗꯤ ꯅꯅꯄꯥꯥꯅꯤ ꯂꯩ ꯍꯅ
ꯊꯛꯔꯤ
ꯑꯅꯤꯃꯛꯁꯨ ꯕ꯭ꯔꯦꯛꯞ ꯇꯧꯈ꯭ꯔꯦ
ꯌꯥꯝ ꯊꯨꯔꯦ ꯍꯦꯟꯅ ꯑꯩꯈꯣꯏꯅꯤꯁꯨ
ꯃꯣꯏꯅ ꯑꯩꯕꯨ ꯆꯤꯇꯤꯡ ꯇꯧꯋꯦ ꯑꯗꯨꯅꯦ ꯑꯩ ꯕ꯭ꯔꯦꯛꯑꯞ ꯇꯧꯈ꯭ꯔꯦ
ꯅꯄꯥꯖꯤ ꯁ ꯍꯧꯖꯤ ꯀꯃꯕꯨ ꯅ ꯄꯁꯦ ꯑꯗꯨ ꯀꯣ ꯊꯖꯥꯗꯨꯁꯦꯀꯣ ꯌꯥꯝꯗ ꯆꯤꯁꯤ ꯆꯤꯟꯁꯤ ꯇꯤꯟ ꯇꯧꯦꯒ
ꯍꯣꯏ ꯅꯨꯄꯥ ꯅꯨꯄꯥ ꯃꯥꯟꯗ꯭ꯔꯤ
ꯍ ꯃꯥꯟ ꯂꯩ
ꯍꯣꯏ
ꯑ
ꯅꯪꯗꯤ ꯅꯨꯄꯥ ꯂꯥꯏꯕ꯭ꯔꯣ ꯅꯨꯄꯥ ꯂꯥꯏꯕ꯭ꯔꯣ ꯑ
ꯑꯩꯈꯣꯏꯅꯤꯗꯤꯀꯣ ꯌꯦꯁ ꯍꯨꯝꯣꯏ ꯀꯣꯏꯅꯁꯦ
ꯑꯣ ꯐꯔꯦ ꯐꯔꯦ ꯅꯪꯒꯤ ꯅꯨꯄꯥ ꯀꯔꯤ ꯊꯕꯛ ꯇꯧꯋꯦ
ꯃ ꯃ ꯃ ꯀꯔꯤꯁꯤ ꯆꯧꯊ ꯑꯗꯨꯅ ꯃꯗ ꯀꯂ꯭ꯥꯁ ꯁꯣꯐ ꯀꯔꯥ ꯑꯗꯨ ꯗꯨꯝ ꯂꯩꯌꯦ ꯀꯩꯁꯨ ꯇꯧꯗꯦ꯫
ꯎꯝ ꯎꯝ ꯎꯝ ꯎꯍꯨꯝ꯫
ꯋꯔꯁꯤꯞ ꯇꯧꯅꯤꯡꯉꯥꯢ ꯂꯩꯇꯕ ꯈꯪꯗꯦ ꯃꯥꯁꯤ꯫
ꯊꯕꯛ꯫ ꯗꯣ ꯇꯧꯔꯦꯗꯤ ꯐꯔꯦ ꯑꯗꯨ ꯊꯕꯛ ꯇꯧꯔꯣ ꯍꯥꯏꯌꯣ꯫
ꯑꯧꯅꯤꯡꯗꯦ ꯍꯥꯏꯌꯦ꯫
ꯑꯦꯛꯖꯥꯝꯒꯨꯝꯕ ꯀꯣꯔꯁ ꯒꯨꯝꯕ ꯂꯧꯔꯣ ꯑꯗꯨꯗꯤ ꯏꯛꯖꯥꯝꯒꯨꯝꯕ ꯑꯦꯄ꯭ꯤꯌꯔ ꯇꯧꯔꯣ ꯑꯗꯨꯗꯤ꯫
ꯍꯣꯏ꯫
ꯑꯗꯨ ꯃꯕꯥꯅꯤ ꯋꯤꯠ ꯑꯥ
ꯀꯔꯝ ꯀꯥꯟꯗ ꯂꯣꯟ ꯂꯣꯟꯍꯣꯏꯅꯣ ꯍꯥ ꯍꯥ ꯍꯥ꯫
ꯑꯛꯊꯤ ꯑꯅꯥꯕ
ꯑꯝ ꯎꯝꯍꯨꯝ ꯅꯪ ꯅꯪ ꯑꯗꯨ ꯅꯪꯒꯤ ꯕꯣꯏ ꯐ꯭ꯔꯦꯟꯗꯤ ꯀꯔꯝ ꯀꯥꯟꯗ ꯋꯦꯗꯤꯡ ꯇꯧꯒꯦ꯫
ꯅꯪ ꯑꯩ ꯑꯩ ꯇꯧꯕ ꯐꯦꯟ꯫
ꯎꯝ꯫
ꯎꯖꯤꯟ ꯇꯣꯔꯣꯏꯗ ꯂꯣꯍꯟ ꯔꯣꯏꯗ꯫
ꯀꯔꯤꯅꯣ ꯀꯔꯤꯒꯤ
ꯐꯥꯝꯗꯦꯗ꯫
ꯃꯕꯟꯅꯤꯒꯤ ꯔꯤꯂꯦꯁꯟ ꯁꯤꯔꯦꯁ ꯑꯣꯏꯗꯦ꯫
ꯑ ꯁ ꯁꯤꯔꯦꯁ ꯆꯤ ꯁꯤꯔꯦꯁ ꯑꯣꯢ ꯇꯕꯣ ꯑꯩ ꯂꯨꯍꯣꯡꯕꯗꯤ ꯋꯥꯗꯤꯌꯦ꯫ ꯑꯥ꯫
ꯇꯦ꯫
ꯑꯗꯨꯗꯤ ꯂ ꯋꯥꯂꯤꯌꯦꯗ ꯋꯥꯜꯂꯤꯌꯦ꯫
ꯅꯪ ꯍꯨꯖꯤꯛ ꯆꯍꯤ ꯑꯣ ꯑꯣ ꯅꯪ
ꯑ ꯃꯝ ꯅꯪ ꯑꯗꯨꯝ ꯅꯪꯒꯤ ꯕꯣꯏ ꯐ꯭ꯔꯦꯟ ꯃꯕꯥꯅꯤ ꯆꯍꯤ ꯑꯍꯨꯝ
ꯑꯅꯤ ꯑꯍꯨꯝ ꯁꯨꯔꯦ ꯍꯥꯏꯌꯦꯀꯣ ꯅ
ꯑꯍꯨꯝ ꯑꯍꯨꯝ ꯁꯨꯔꯦ꯫
ꯑꯥ ꯑꯦꯅꯤꯚꯔꯁꯦꯔꯤꯗꯤ ꯀꯗꯩꯅꯣ꯫
ꯂꯣꯢꯔꯦꯗ꯫ ꯑꯦꯄ꯭ꯔꯤꯜ ꯑꯦꯄ꯭ꯔꯜ ꯗꯦꯠ ꯁꯂꯩꯗ ꯍꯣꯏ ꯑꯦꯄ꯭ꯔꯜ꯫
ꯑꯦꯄ꯭ꯔꯤꯜꯗ꯫ ꯑꯥ ꯐꯔꯦ ꯐꯔꯦ ꯎꯍꯨꯝ ꯇꯌꯦ꯫ ꯇꯥꯕ꯭ꯔꯣ꯫
ꯎꯝ꯫
ꯁꯣꯏꯒꯤ꯫
ꯀꯔꯤꯒꯤ ꯅꯪꯒꯤ ꯅꯨꯄꯥꯒ ꯅꯈꯣꯏꯅꯤ ꯀꯥꯏꯅꯈ꯭ꯔꯦ꯫
ꯑꯩꯅ ꯍꯥꯏꯈ꯭ꯔꯦ ꯅꯪꯕꯨ ꯑꯦ ꯃꯥꯅ ꯑꯩꯕꯨ ꯆꯤꯇꯤꯡ ꯇꯧꯋꯦ ꯍꯥꯏꯌꯦꯀꯣ
ꯑꯣ ꯁꯁ ꯑꯗꯨꯒ
ꯑꯗꯨꯒ ꯕ꯭ꯔꯦꯛꯑꯞ ꯇꯧꯈ꯭ꯔꯦ ꯑꯗꯨꯒ ꯍꯨꯖꯤꯛ ꯑꯩ ꯁꯤꯡꯒꯜ ꯂꯩꯔꯦ
ꯑꯣ ꯅꯣꯡꯄ ꯊꯤꯔ ꯅ ꯑꯗꯣ꯫
ꯎꯝ ꯊꯤꯅꯤꯟꯗꯦ꯫
ꯑꯁ ꯐꯥꯏꯩꯅꯗ
ꯑꯩꯗꯤ ꯍꯧꯖꯤꯛ ꯁꯤꯤꯅꯤꯗꯀꯣ
ꯀꯔꯤꯒꯦ
ꯑꯦ ꯑꯦꯔꯦꯟꯖꯃꯅꯦꯖ ꯇꯧꯒꯦ ꯑꯩꯒꯤ ꯃꯃꯥ ꯑꯩꯒꯤ ꯃꯃꯥ ꯕꯕꯥꯒ ꯈꯁꯤ ꯇꯧꯈꯤ
ꯑꯝ ꯑꯣ ꯎꯝ ꯀꯩꯅꯣ ꯍꯌꯦꯡ ꯀꯔꯤ ꯇꯧꯒꯦ
ꯍꯌꯦꯡ ꯍꯌꯦꯡꯗꯤ ꯀ꯭ꯂꯥꯁ ꯆꯠꯀꯅꯤ
ꯑ ꯀ꯭ꯂꯥꯁ ꯀ꯭ꯂꯥꯁ ꯂꯩꯕ꯭ꯔꯥ ꯎꯝ
ꯅꯗꯤ
ꯑꯩꯗꯤ ꯑꯗꯨꯝ ꯑꯩꯁꯨ ꯑꯗꯨꯝ ꯂꯩꯅꯤ ꯕꯖꯔ ꯕꯖꯥꯔ ꯆꯠꯅꯤꯡꯅꯗꯤ ꯆꯠꯀꯅꯤ
ꯑ ꯑꯣ ꯂꯥꯁ ꯇꯥꯏꯝ ꯑꯩꯈꯣꯏꯒꯤ ꯂꯨꯄꯥ ꯀꯨꯟ ꯀꯨꯟꯒꯤ ꯄꯩꯁꯥ ꯀꯂꯦꯛ ꯇꯧꯋꯦꯀꯣ ꯑꯗꯨ ꯅꯍꯥꯟ ꯄꯈ꯭ꯔꯦꯕꯣ ꯂꯥꯁ ꯇꯥꯏꯝ ꯑꯩꯈꯣꯏꯒꯤ ꯅꯨꯄꯥ ꯀꯨꯝ ꯀꯨꯝ ꯀꯂꯦꯦꯛ ꯇꯧꯧꯕꯦꯀꯣ ꯄꯩꯁꯥ ꯑꯗꯨꯗꯤ ꯅꯥꯟꯄꯤꯈ꯭ꯔꯦꯕꯣ ꯀꯦꯞꯇꯦꯝꯕꯨ
ꯄꯗ꯭ꯔꯦ ꯀꯔꯤꯄꯤꯗꯔꯥ ꯄꯗ꯭ꯔꯦ
ꯑꯣ ꯄꯤꯌꯔꯣ ꯍꯥꯏꯌꯦ
ꯍꯥ
ꯄꯤꯔꯣ ꯍꯥꯏꯌꯦ ꯀꯦꯞꯇꯟꯅ
ꯍꯣꯏ ꯍꯣꯏ ꯍꯥꯏꯒꯦ ꯑꯩꯅ ꯄꯤꯒꯦ
ꯀ ꯍꯣꯏ ꯍꯣꯏ ꯖꯤꯄꯦꯗꯔ ꯀꯦꯁ
ꯈꯗꯦ
ꯅꯠꯇꯦ ꯖꯤꯄꯦꯗ ꯊꯥꯕꯤꯒꯦꯔꯥ
ꯍꯣꯏ ꯍꯣꯏ
ꯑꯣ ꯑꯗꯨꯗꯤ ꯑꯩꯅ ꯃꯥꯕꯨ ꯀꯣꯜꯧ ꯇꯧꯕ ꯍꯥꯏꯕꯤꯒꯦ
ꯍꯣꯏ ꯍꯣꯏ ꯍꯥꯏꯕꯤꯔꯣ ꯃꯥꯕꯨ
ꯇꯩꯅꯣ
ꯎ ꯠꯇꯦ
ꯑꯣ ꯑꯩꯥꯏ ꯍꯥꯏꯕꯤꯒꯦꯀꯣ ꯑꯗꯨꯗꯤ ꯅꯪ ꯊꯤꯔꯗꯤ ꯅꯪꯒꯤ ꯃꯤꯡ ꯇꯤꯛ ꯇꯧꯕꯤꯒꯦ
ꯍꯣꯏ
ꯎꯝ ꯑ
ꯎ
ꯅꯪ ꯅꯪ ꯃꯣꯔꯣꯛ ꯆꯥꯛꯄ꯭ꯔꯣ ꯆ
ꯎꯝ ꯆꯗ ꯃ ꯆ ꯑꯗꯨꯗꯤ ꯍꯤꯡꯕ ꯉꯝꯗ꯭ꯔꯦ ꯍꯧꯖꯤꯛꯀꯥꯟꯁꯦ
ꯑꯥ
ꯅꯪꯗꯤ ꯆꯥꯕ꯭ꯔꯥ
ꯍꯣꯏꯁꯨ ꯆꯥꯏꯌꯦ ꯂꯛꯀꯅꯤ ꯁꯥꯕ꯭ꯔꯣ ꯅꯪꯒꯤ ꯌꯨꯝꯗ
ꯌꯥꯝꯦꯝꯁꯥꯏꯦ
ꯐꯦꯟꯤꯕ꯭ꯔꯣ
ꯄ ꯂꯩꯌꯦ ꯍꯣꯏ ꯆꯦꯟꯥꯏꯇꯔꯦꯗꯤꯒꯣꯁꯤꯤꯒꯅꯤꯃꯤ ꯎꯝꯁꯑ
ꯅꯪꯒꯤ ꯅꯪꯒꯤ ꯌꯨꯝꯗ ꯏꯁꯤꯡ ꯂꯩꯥꯏꯔꯗꯤ ꯕꯣꯇꯣꯜ ꯑꯃꯔꯛꯄꯤ
ꯃꯁꯤꯁꯤ
ꯍꯣꯏ
ꯀꯦꯀꯗ꯭ꯔꯦ ꯌꯥꯔꯔꯕ꯭ꯔꯣ
ꯑꯗꯦ
ꯑ
ꯍꯔꯕꯁ ꯑꯗꯕ
ꯆꯪꯃꯦ
ꯎꯝ
ꯊꯕꯛꯁꯤꯤ ꯂꯦꯕ꯭ꯔꯣ
ꯎꯝ ꯆꯤꯗꯦꯗ ꯎꯝ
ꯑꯗꯨꯗꯤ
ꯑꯩ ꯍꯣꯔꯦꯟ ꯑ ꯑꯩꯒꯤ ꯒꯔꯗꯦꯟ ꯆꯠꯀꯤꯅꯤ
ꯆꯃꯦ ꯆꯨꯝꯃꯦ
ꯈꯔ ꯃꯤꯦ ꯍꯥꯏꯕꯤꯌꯣ
ꯇꯥꯕ꯭ꯔꯣ
ꯇꯥꯏꯌꯦ ꯅꯪ ꯀꯕꯨ ꯇꯣꯍꯦ
ꯑꯩ ꯍꯧꯖꯤꯛ ꯀꯩ ꯇꯧꯗꯦ ꯅꯪꯗꯤ ꯑꯩ ꯕꯖꯥꯔ ꯆꯠꯀꯤꯅꯤ ꯕꯖꯥꯔꯗ ꯄꯨꯡ ꯀꯔꯤ ꯇꯥꯈ꯭ꯔꯦ